ꯑꯑꯦꯑꯦꯑꯦ
ꯆꯠꯇ꯭ꯔꯤꯅ ꯅꯪ ꯑꯩ ꯀꯣꯜ ꯇꯧꯕ ꯆꯠꯇꯦꯍꯦ
ꯔꯝꯅꯤ
ꯅꯝꯕꯔꯁꯦ ꯀꯔꯤ ꯑꯩꯒꯤ ꯅꯝꯕꯔ ꯇꯧꯕ꯭ꯔꯥ
ꯅꯪꯒꯤ ꯅꯝꯕꯔꯅꯦ
ꯁꯤꯁ ꯅꯥꯏꯟ ꯖꯦꯔꯣꯗꯣ ꯇꯧꯕ꯭ꯔꯥ ꯀꯣ
ꯍꯣꯏ ꯎꯝ ꯀꯩꯇꯧꯔꯤꯅꯣ
ꯈꯣꯟ ꯈꯣꯏꯗ ꯇꯨꯝꯃꯒ ꯂꯩꯌꯦ
ꯑꯥ ꯀꯩ ꯊꯕꯛ ꯆꯠꯄ꯭ꯔꯣ ꯉꯁꯥꯏ
ꯉꯁꯥꯏꯗꯣ ꯑꯄꯨꯏꯂꯨꯗꯣ ꯃꯥꯥꯏ ꯔꯤꯝꯁꯇ ꯃꯥꯒꯤ ꯐꯣꯔꯝ ꯁꯃꯤꯠ ꯇꯧꯕ ꯆꯠꯁꯤ ꯍꯥꯏꯌꯦ ꯑꯗꯨꯒꯤ ꯃꯥꯅ ꯆꯠꯁꯦ ꯍꯥꯏꯕ ꯆꯠ ꯃꯤꯅꯥꯝꯅꯦꯗ
ꯑ ꯐꯩꯌꯦ ꯐꯩꯌꯦ ꯇꯨꯝ ꯍꯤꯞꯄ ꯂꯩꯌꯦ
ꯑꯦ ꯉꯁꯥꯏ ꯑꯁꯤꯗ ꯂꯥꯛꯄ꯭ꯔꯥ
ꯂꯥꯛꯇꯦ ꯂꯥꯛꯀꯦ ꯇꯧꯕ ꯊꯕꯛ ꯆꯠꯄ
ꯁꯋꯥꯏꯗꯅ ꯑꯩ ꯅꯪꯅ ꯀꯣꯜ ꯇꯧꯔꯔꯕꯗ ꯂꯥꯛꯄ꯭ꯔꯥ ꯍꯥꯏꯅ ꯈꯟꯕ
ꯍꯌꯦꯡ ꯂꯥꯛꯀꯦ ꯑꯩꯒꯤ ꯆꯥꯔꯖꯔ
ꯎꯝ ꯅꯪ ꯆꯖꯔꯁꯨ ꯀꯥꯎꯔꯝꯃꯤ ꯍꯥꯏꯌꯦ
ꯎꯝ ꯐꯣꯟꯣꯟ ꯄꯦ
ꯑꯣ
ꯎ ꯁꯤꯖꯣꯃꯨꯛ ꯆꯥꯁꯦ
ꯍꯣꯏ ꯆꯥꯁꯦ ꯍꯝ ꯐ꯭ꯂꯨꯗ ꯗꯨꯟꯄꯔꯣ ꯃꯤꯗꯤ ꯈꯨ꯭ꯋꯥꯟꯗꯤ ꯁꯅꯥ ꯈꯨ꯭ꯋꯥꯟꯗꯤ ꯁꯅꯥ ꯋꯥꯔꯤ ꯁꯔꯒ ꯂꯩ ꯃꯥꯒꯤꯖꯤ ꯄꯩꯁꯥ ꯌꯥꯝ ꯂꯩꯕꯒꯤ ꯀꯣꯃꯗꯣ ꯁꯅꯥꯒꯤ ꯋꯥꯔꯤꯒꯥꯗꯣ ꯈꯥꯔꯒ ꯂꯩꯌꯦꯕ
ꯅꯦꯛꯁ ꯏꯌꯔ ꯆꯠꯂꯅꯤ ꯑꯁꯤ ꯁꯤ ꯋꯥꯔꯤ ꯍꯧꯔꯗꯤ
ꯑꯗꯨꯅꯦ ꯁꯥꯅ ꯉꯥꯛꯇ ꯅꯦꯛꯁꯌꯥꯔꯁꯨ ꯀꯣꯏꯕ ꯆꯠꯅꯤ ꯍꯥꯏꯒꯅꯤ ꯃꯥꯗꯣ ꯈꯪꯉꯦ
ꯕꯦꯂꯁ
ꯈꯪꯗ꯭ꯔꯦ ꯑꯃꯗꯣ ꯌꯨꯝꯗ ꯂꯩꯔꯝꯅꯦ ꯈꯪꯗꯦ
ꯑꯥ
ꯀꯣꯜ ꯇꯧꯕꯤꯗꯦ ꯃꯥꯗꯤ ꯅꯨꯄꯥꯗ ꯀꯣꯜ ꯇꯧꯕ꯭ꯔꯥ ꯏꯚꯅꯤꯡꯒꯨꯝꯕꯗꯤ ꯃꯥꯗꯤ ꯑꯗꯨꯝ ꯃꯥ ꯅꯨꯄꯥꯗ ꯑꯗꯨꯝ ꯀꯣꯜ ꯇꯧꯋꯦꯕ
ꯑꯩ ꯑꯗꯨꯝ ꯀꯣꯜ ꯇꯧꯕꯗ ꯕꯤꯖꯤ ꯕꯤꯖꯤ ꯑꯗꯨꯝ ꯂꯩꯕꯅꯦ
ꯑꯥ ꯑꯗꯨ ꯃꯥꯏ ꯅꯨꯄꯥꯗꯣ ꯀꯣꯜ ꯇꯧꯕꯤꯅꯤ
ꯀꯣꯜꯁꯨ ꯇꯕꯤ ꯍꯥꯆꯦꯞꯄꯦꯅꯦ
ꯍꯣꯏ ꯑꯩꯈꯣꯏ ꯑꯩꯈꯣꯏ ꯄꯨꯟꯅ ꯂꯩꯔꯗꯤ ꯄꯥꯛ ꯇꯧꯗꯕꯅꯤ ꯑꯩꯈꯣꯏ ꯂꯩꯇ꯭ꯔꯗꯤ ꯑꯗꯨꯝ ꯍꯣꯜꯗꯦ ꯁꯨ ꯃꯔꯛ ꯃꯔꯛ ꯑꯗꯨꯝ ꯇꯧꯕꯅꯦ ꯗꯩꯅꯥꯗꯣ
ꯎꯝ ꯑꯗꯨꯅꯦ ꯏꯃꯥꯔꯖꯦꯟꯁꯤ ꯃꯇꯝꯗ ꯇꯧꯔꯗꯤꯀꯣ ꯎꯝ ꯁꯥꯎꯅꯤꯡꯕꯅꯤ
ꯑ ꯀ꯭ꯔꯤ ꯍꯥꯏꯁꯤꯔ ꯏꯃꯔꯖꯦꯟꯁꯤ ꯁꯤꯒꯨꯝꯕ ꯂꯩꯔꯝꯇꯗ ꯔꯤꯄꯤꯠ ꯔꯤꯄꯤꯠ ꯇꯧꯔꯛꯑꯗꯤ ꯑꯩꯈꯣꯏꯗꯤ ꯑꯗꯨꯝ ꯀ꯭ꯔꯤ ꯂꯩꯥꯕ꯭ꯔ ꯍꯥꯢꯅ ꯇꯦꯛꯁ ꯊꯥꯔꯛ ꯃꯥꯅꯦ ꯃꯥꯗꯤ ꯀꯔꯤꯁꯨ ꯇꯧꯔꯣꯏ ꯅꯍꯥꯟꯗꯣ ꯑꯩ ꯌꯝ ꯁꯧꯅꯤꯡ ꯃꯣꯔꯅꯤꯡꯗꯒꯤ ꯀꯣꯜ ꯇꯧꯕꯗꯣ ꯏꯚꯤꯅꯤꯡ ꯐꯥꯎ ꯀꯣꯜ ꯇꯧ ꯑꯃꯛ ꯐꯥꯎ ꯄꯥꯏꯈꯥꯠꯇꯕ ꯑꯗꯨꯒꯤ ꯏꯚꯤꯅꯤꯡꯗ ꯈꯛ ꯀꯔꯤ ꯂꯩꯕ꯭ꯔꯥ ꯍꯥꯏꯅ ꯇꯦꯛꯁ ꯊꯔꯛꯄ ꯋꯥꯅꯤ ꯀꯔꯤꯁꯨ ꯂꯩꯇꯦ ꯍꯥꯏ ꯋꯥꯏꯅ
ꯍꯣꯁꯄꯤꯇꯥꯜ ꯇꯔꯤꯃꯦꯠ ꯆꯦꯛꯀꯞ ꯇꯕꯨ ꯀꯣꯏꯗ ꯍꯜꯂꯛꯈ꯭ꯔꯕ꯭ꯔꯥ
ꯍꯜꯂꯛꯇ꯭ꯔꯤꯌꯦ ꯏꯅꯦ ꯍꯣꯏꯗ ꯂꯩꯔꯝꯅꯦ ꯂꯝꯗꯤꯂꯣꯡꯗ
ꯑꯣ ꯑꯣ ꯊꯦꯡꯉꯤꯍꯦ ꯃꯣꯏꯁꯨ ꯇꯠꯊꯣꯛꯈ꯭ꯔꯗꯤ ꯊꯦꯡꯅ ꯑꯃꯨꯛ ꯂꯥꯛꯄ ꯇꯥꯢꯞ ꯇꯧꯕ ꯃꯥꯜꯂꯦ ꯀꯣ
ꯊꯦꯡꯅ ꯍꯜꯂꯛꯀꯅꯤ ꯍꯥꯏꯌꯦ
ꯑꯣ ꯀꯅꯥ ꯅꯪ ꯆꯥꯛ ꯌꯦꯟꯁꯥꯡ ꯊꯣꯡꯗꯣꯏꯔ
ꯆꯥꯛ ꯏꯟꯁꯥꯡꯗꯤ ꯍꯣꯏ ꯈꯪꯗꯦ ꯍꯣꯔꯦꯟ
ꯃꯣꯏ ꯆꯥꯛꯆꯥꯔꯒ ꯂꯥꯛ ꯀꯩ ꯍꯥꯏꯔ꯭ꯔꯀꯣ
ꯆꯥꯛ ꯆꯥꯛꯒꯗꯧ ꯃꯟꯗꯦꯗ ꯃꯤ ꯌꯥꯕꯅꯦ
ꯄꯌꯦ ꯄꯥꯎꯅꯦ ꯑꯗꯨꯝꯗꯣ ꯃꯃꯥ ꯃꯄꯥꯅꯦꯀꯣ ꯃꯔ ꯀ꯭ꯔꯦꯠꯁꯨ ꯆꯠꯄ ꯃꯥꯜꯂꯦ ꯑꯥ
ꯉꯔꯥꯡ ꯊꯤꯒꯗꯧꯗꯣ ꯑꯦꯌꯄꯤꯁ ꯂꯩꯇꯔꯦ ꯂꯥꯏꯔꯤ ꯃꯥꯏꯅꯥꯁ ꯆꯠꯂꯦ
ꯅꯪ ꯑꯃꯨꯛ ꯂꯥꯛꯀꯅꯤ ꯃꯟꯗꯤꯒꯤ ꯃꯟꯗꯤꯒꯤ ꯑꯗꯨꯝ ꯊꯥꯔꯒꯅꯦ
ꯎꯝ ꯊꯥꯔꯝꯅꯤ ꯍꯣꯏ
ꯊꯥꯔꯝꯃꯅꯤ ꯍꯣꯏ ꯈꯪꯉꯤ ꯑꯦꯀꯥꯎꯟꯗ ꯂꯥꯛꯈ ꯂꯥꯛꯈ ꯄꯥꯏꯔꯝꯅꯦ ꯁꯥ
ꯀꯩꯅꯣ ꯇꯧꯔꯦ ꯎ ꯂꯩꯝꯅꯤ ꯍꯣꯏ ꯂꯨꯄꯥ ꯇꯔꯥ ꯐꯥꯎ ꯂꯩꯇꯦ ꯀꯩꯅꯣ ꯑꯥ ꯀꯝꯄꯔꯨꯇꯔꯒꯤ ꯀꯣ
ꯑꯥ
ꯁꯤ ꯎ ꯏꯁꯇꯤꯄꯦꯟ ꯈꯪꯕ꯭ꯔꯥ
ꯑꯥ
ꯑꯗꯨꯗꯣ ꯉꯁꯥꯏ ꯇꯧꯕ ꯆꯠꯂꯦ ꯆꯦ ꯆꯥꯡ ꯑꯦꯝꯄ꯭ꯂꯣꯏꯃꯦꯟ ꯑꯦꯛꯆꯦꯟꯖꯇ ꯂꯝꯐꯦꯜꯗꯨꯗ ꯇꯧꯑꯣꯅ ꯅꯪꯁꯨ
ꯇꯧꯅꯤꯗ ꯑꯩꯗꯤ ꯅꯦꯛꯁ ꯌꯔ ꯃꯄꯥꯟ ꯆꯠꯈ꯭ꯔꯅꯤ ꯂꯣꯏꯔꯦ ꯇꯅꯤꯡꯗꯦ ꯑꯗꯨꯒꯒꯨꯝꯕ ꯎꯝ ꯍꯁ꯭ꯔꯥꯏ ꯍꯥꯏꯗ꯭ꯔꯦꯅꯤ ꯁꯠ ꯁꯠ ꯇꯎꯔꯥ ꯁꯥꯔꯇꯤꯐꯤꯀꯦꯠ ꯂꯧꯔꯒ ꯑꯗꯨꯝ ꯆꯠꯈ꯭ꯔꯅꯤ
ꯇ꯭ꯔꯦꯅꯤꯡ ꯇꯧꯕꯅꯪ
ꯄꯔꯤ ꯄ꯭ꯔꯥꯏꯃꯔꯤꯒꯤ ꯏꯕꯅꯤ ꯇꯧꯅꯦ ꯑꯗꯨꯁꯨ
ꯐꯩꯅ ꯑꯦꯚ꯭ꯔꯤ ꯁꯟꯗꯦ ꯅꯍꯥꯟ ꯆꯠꯇꯦ ꯍꯥꯏꯅ
ꯁꯟꯗꯦ ꯑꯅꯤ ꯁꯨꯔꯦ ꯈꯣꯏ ꯆꯠꯇꯕ
ꯌꯥꯏ
ꯅꯨꯡꯇꯤꯒꯤ ꯆꯠꯂꯗꯤ ꯑꯩꯈꯣꯏꯗꯤ ꯐꯤꯖꯤ ꯇꯥꯡꯉꯅꯤ ꯕ ꯕꯔꯥꯗꯣ ꯑꯥ ꯋꯥꯡꯈꯩꯗ ꯑꯣꯏꯕꯒꯤ ꯋꯥꯟ ꯗꯦ ꯗ ꯍꯟꯗ꯭ꯔꯦꯠ ꯔꯨꯄꯤꯁ ꯅꯦꯕ
ꯎꯝ ꯀꯩꯅꯣ ꯑꯗꯨꯛ ꯂꯥꯞꯄꯕꯣ ꯀꯩ ꯌꯥꯎꯔꯤꯅꯣ
ꯑꯗꯣ ꯈꯔ ꯃꯃꯜꯗꯣ ꯌꯥꯝ ꯌꯥꯝ ꯂꯧꯗꯦꯕ ꯗꯨꯒꯤ ꯁꯔꯇꯤꯐꯤꯀꯦꯠꯀꯤ ꯈꯛ ꯇ ꯆꯠ ꯄꯤꯅꯤꯗꯥ ꯏꯕꯥꯅꯤꯗꯤ ꯌꯥꯎꯗꯦ ꯈꯪꯗ ꯑꯣꯏꯔꯝꯒꯤꯅꯤ ꯒꯣꯔꯃꯦꯟꯒ ꯑꯣꯏꯔꯝꯒꯅꯤ ꯁꯥꯔꯇꯤꯐꯤꯀꯦꯠꯀꯨꯝꯕ ꯂꯩꯔꯗꯤ ꯅꯦꯛꯁ ꯏꯌꯥꯔ ꯃꯄꯥꯟꯗ ꯇꯤꯆꯔꯁ ꯀꯨꯝꯕ ꯇꯧꯕ ꯆꯠꯂꯁꯨ ꯁꯦꯂꯔꯤꯗ ꯇꯋꯦꯟꯇꯤ ꯇꯨ ꯑꯚꯞ
ꯃꯄꯥꯟ ꯃꯄꯥꯟ ꯑꯣꯏꯔꯤꯕꯅꯤꯅꯦ
ꯍꯣꯏ ꯅꯦꯛꯁ ꯏꯔꯗꯤ ꯃꯄꯥꯟꯗ ꯑꯣꯖꯠ ꯍꯣꯏ ꯈ꯭ꯔꯤꯁꯃꯥꯁ ꯇꯧꯖꯔꯦꯆꯥ ꯏꯁꯣꯔꯗꯨ ꯐꯖꯅ ꯉꯥꯏꯔꯒ ꯆꯠꯈ꯭ꯔꯅꯤ ꯑꯣꯖꯥ ꯇꯧꯕꯅ ꯈꯔ ꯐꯥꯒꯗꯧ ꯃꯥꯜꯂꯦ ꯃꯤ ꯃꯈꯥꯗ ꯂꯩꯥꯏꯔꯒ ꯊꯕꯛ ꯁꯧ ꯁꯨꯕꯁ ꯁꯔꯨꯛꯄꯨꯗꯤ
ꯑꯣꯖꯥꯁꯨ ꯃꯈꯥꯗ ꯂꯩꯑꯦꯅ
ꯗꯨ ꯑꯣꯏꯔꯁꯨ ꯈꯔ ꯅꯨꯡꯉꯥꯏ ꯅꯍꯣꯜꯂꯤꯗꯦ ꯒꯨꯝꯕ ꯂꯩ ꯒꯅꯤ ꯌꯦꯡꯉꯣ ꯃꯤꯒꯤ ꯊꯕꯛ ꯁꯨꯕꯗ ꯂꯥꯛꯈꯣ ꯃꯣꯔꯅꯤꯡꯗꯒꯤ ꯆꯠꯂꯒ ꯅꯨꯡꯗꯥꯡ ꯐꯥꯎ ꯍꯂꯛꯑꯦ ꯑꯣꯐꯁꯨ ꯂꯩ
ꯗꯨꯏꯅꯦ ꯑꯕꯨꯡ ꯑ ꯊꯟꯗꯣꯟ ꯁꯦ ꯑꯥ ꯑꯣꯖꯥꯅꯤꯀꯣ ꯃꯥꯁꯨ
ꯍꯣꯏ ꯃꯣꯏꯗꯤ ꯃꯣꯏꯗꯤꯗꯨ ꯁꯦꯂꯔꯤ ꯄ꯭ꯔꯥꯏꯚꯦꯠ ꯑꯣꯏꯕꯒꯤ ꯁꯤꯛꯁ ꯁꯚꯦꯟ ꯈꯛꯇꯅꯦ ꯄꯤꯕ ꯁꯤꯌꯥ ꯃꯄꯥꯟꯗ ꯀꯦꯔꯤ ꯂꯥ ꯨꯒꯨꯝꯕ ꯆꯠꯂꯗꯤ ꯁꯥꯔꯇꯤꯐꯤꯀꯦꯠ ꯂꯩꯕꯁꯤꯡꯒꯤꯗꯤ ꯇ꯭ꯋꯦꯟꯇꯤ ꯑꯕꯥꯞ ꯄꯤꯌꯦ ꯍꯥꯏꯌꯦ
ꯄꯤꯔꯝꯅꯦ ꯑꯗꯣ ꯄꯩꯁꯥ ꯑꯗꯨꯗꯤ ꯌꯥꯝꯃꯦ ꯑꯗꯨ ꯑꯣꯏꯔꯁꯨ ꯔꯦꯠꯇ
ꯍꯣꯏ ꯑꯗꯨ ꯑꯩꯈꯣꯏ ꯑꯣꯖꯥꯁꯨ ꯑꯥꯗꯗꯤ ꯐꯣꯔꯅ ꯑꯦꯀꯣꯃꯤꯣꯗꯦꯁꯟꯗ ꯐꯤꯔꯤꯕꯤ ꯀꯅꯤꯌꯥꯌꯦ ꯑꯗꯨꯒꯤꯅꯤ ꯆꯠꯅꯤꯡꯉꯤꯁꯦ ꯍꯥꯏꯕꯗꯤ ꯐꯣꯔ ꯀꯀꯣꯝꯄꯤꯗꯤꯁꯟꯗ ꯐ꯭ꯔꯤ ꯄꯤꯔꯤꯗꯦ ꯑꯩꯈꯣꯏꯁꯨ ꯄꯩꯁꯥ ꯁꯦꯚꯤꯡ ꯈꯔ ꯇꯧꯕ ꯌꯥꯏꯅ
ꯑꯥ
ꯑꯗꯨꯒ ꯃꯔꯨꯞꯁꯨ ꯁ ꯍꯥꯏꯕ ꯌꯥꯔꯦ
ꯑꯁ ꯌꯥꯝ ꯐꯥꯔꯦꯁꯨꯖꯤꯦ
ꯑꯗꯨꯅꯦ ꯑꯗꯨꯒ ꯆꯍꯤ ꯃꯔꯤ ꯆꯍꯤ ꯑꯅꯤ ꯑꯍꯨꯝ ꯈꯔ ꯇꯧꯔꯗꯤ ꯑꯗꯨꯝ ꯊꯥꯏꯂꯦꯟꯗ ꯀꯣꯏꯕ ꯆꯠꯂꯒꯦ ꯁꯥꯔꯁ
ꯁꯥꯁꯤ
ꯈꯔꯦ ꯄꯩꯥꯁꯥ ꯐꯪꯗ꯭ꯔꯤꯉꯩꯗ ꯁꯤꯗꯕꯨ ꯀꯅꯥ
ꯋꯥ ꯎꯕ ꯐꯪꯉꯔꯣꯏꯅꯦ
ꯍꯥꯥ
ꯎꯕ ꯑꯃꯨ
ꯑꯗꯨꯅ ꯎ ꯐꯥꯪꯣ ꯊ꯭ꯔꯠ ꯇꯣꯏꯅ ꯂꯥꯛꯑꯣ ꯍꯟꯗꯛ ꯁꯤꯗ
ꯂꯥꯁꯅꯦ ꯀꯅꯥꯒꯥꯡ ꯃꯄꯥꯟꯗ ꯂꯩ ꯂꯩꯩꯅ ꯀꯖ ꯄꯄꯥ
ꯍꯣꯏ ꯑꯗꯨ ꯅ ꯄꯝ ꯄꯥꯟꯗ ꯈꯨꯔꯤꯌꯥꯒ ꯅꯨ ꯌꯨꯝꯗꯣ ꯌꯨꯝ ꯄꯥꯟꯗꯗꯤ ꯅꯣ ꯎꯔꯔꯣꯏꯕ ꯀꯣꯔꯤꯌꯥꯣꯏ ꯑꯩꯗꯤ ꯀꯣꯔꯤꯌꯥꯗꯅ ꯄꯅ ꯄꯤ ꯌꯥꯝ ꯇꯧꯅꯤꯡꯉꯤ
ꯎꯝ ꯃꯛꯁ
ꯑꯗꯨꯗ꯭ꯔ ꯏꯟꯗꯤꯌꯥꯗ ꯑꯁꯥꯏ ꯏꯟꯗꯤꯌꯥꯗ ꯇꯧꯅꯤꯡꯈ꯭ꯔꯦ
ꯅꯨꯄꯥ ꯑꯥꯎꯠꯁꯥꯏꯠ ꯏꯟꯗꯤꯌꯥ ꯅꯨꯄꯥ ꯄꯨꯔꯛꯑꯒ ꯈ꯭ꯔꯤꯁꯃꯥꯁ ꯃꯇꯝꯗꯒ
ꯍꯣꯏ ꯑꯁꯤꯁꯗꯒꯣꯏ ꯁꯥ ꯈꯠꯇꯣꯏꯅꯦ ꯀꯔꯤꯔꯥ ꯀꯥꯎꯊꯣꯛꯑꯒ ꯀꯣꯏ ꯐꯦꯃꯤꯂꯤꯗ ꯂꯥꯛꯑꯣ ꯍꯥꯏ ꯀ ꯊꯔꯒ ꯗꯥꯟꯁ ꯇꯧꯕꯗꯣ ꯑꯗꯨꯒꯕꯗ ꯍꯧꯔꯅꯦ ꯑꯗꯨꯅꯦ ꯃꯟ ꯃꯨꯟꯒꯤ ꯂꯩꯒꯤ ꯔꯤꯗꯣ ꯅꯥꯛ ꯉꯥꯛꯇꯣ ꯊꯝꯃꯒꯀꯣ ꯑꯁ ꯁꯥ ꯖꯒꯣꯏ ꯅꯨꯄꯤꯁꯤꯡ ꯖꯒꯣꯏ ꯊꯥꯔꯒ ꯆꯠꯃꯤꯟꯅꯔꯒ ꯎꯝ
ꯌꯥꯝ ꯂꯦꯝꯈ꯭ꯔꯝꯅꯤꯅꯦ ꯑꯦ ꯍꯥꯟꯅ ꯎ ꯍꯦ
ꯍꯣꯏꯅꯦ ꯑꯅ ꯑꯗꯨꯅ ꯍꯥꯟꯅ ꯎꯈ꯭ꯔꯦ ꯑꯩꯈꯣꯏ ꯏꯃꯦꯖꯤꯅꯦꯁꯟꯗ ꯌꯥꯝꯅ ꯑꯥꯗ ꯆꯠꯈ꯭ꯔꯦ
ꯑꯗꯨꯅꯦ ꯍꯥꯏꯔꯒ
ꯇ ꯂꯩꯌꯦ ꯈꯣꯡꯒꯨꯞꯁꯨ ꯂꯧꯅꯤꯡꯉꯦ ꯈꯣꯡꯒ꯭ꯔꯥꯁꯨ ꯇꯣꯡꯅꯤꯡꯉꯥꯏ ꯂꯩꯇ꯭ꯔꯦ ꯐꯨꯔꯤꯠꯁꯨ ꯇꯣꯡꯅꯤꯡꯉꯥꯏ ꯂꯩꯇ꯭ꯔꯦ ꯋꯥꯔꯦ
ꯇꫭꯟꯗꯣ ꯐꯩꯏꯅꯦ ꯅꯍꯥ ꯑꯟ
ꯍꯣꯏ ꯐꯩꯌꯦ ꯅꯪꯒꯗꯤꯁꯨꯁꯨ ꯐꯩꯌꯦ ꯐꫭꯔꯃꯦꯜ ꯄꯦꯟꯗꯣ ꯕꯖꯥꯔꯗꯁꯨ ꯑꯗꯨꯝ ꯑꯗꯨꯝ ꯇꯧꯕꯅꯦ ꯐꯣꯔ ꯍꯟꯗ꯭ꯔꯦꯠ ꯐꯥꯏꯚ ꯍꯟꯗ꯭ꯔꯦꯠ ꯇꯧꯕꯅꯦ ꯎꯝ
ꯚꯔꯥꯗꫭ ꯎꯝ ꯎꯝ ꯗꯨꯅꯦ ꯄꯩꯁꯥ ꯅꯅꯤꯅꯦꯍꯦ
ꯑꯗꯨꯅꯦ ꯅꯪ ꯉꯔꯥꯡ ꯅꯪ ꯇꯣꯞꯁ ꯂꯧꯕꯗꯨꯁꯨ ꯑꯗꯨꯝ ꯌꯥꯏꯗ ꯕꯖꯥꯔꯒꯤ ꯕꯦꯒ ꯑꯗꯨꯝ ꯌꯥꯏꯌꯦꯅ ꯅꯅꯥꯎꯅꯨ ꯃꯄꯥꯗꯁꯨ ꯑꯗꯨꯝ ꯇꯣꯞꯁ ꯐꯖꯕꯗꯤ ꯇꯨ ꯐꯤꯐꯇꯤ ꯊ꯭ꯔꯤ ꯍꯟꯗ꯭ꯔꯦꯠ ꯍꯣꯏ ꯇꯨ ꯐꯤꯐꯇꯤ ꯊ꯭ꯔꯤ ꯍꯟꯗ꯭ꯔꯦꯗꯒꯤ ꯑꯗꯨꯝ ꯐꯪꯉꯦꯕ ꯑꯥ
ꯑꯁ ꯑꯁ ꯗꯨꯂꯥꯂꯦꯟꯒꯤꯗꫭ ꯌꯥꯝ ꯇꯥꯡꯉꯦ
ꯇꯥꯡꯉꯦ ꯗꯨꯂꯥꯂꯦꯟꯒꯤ ꯈꯜꯂꯗꯤ ꯅꯪ ꯉꯔꯥꯡ ꯂꯧꯕꯗꯣ ꯌꯥꯝ ꯐꯩ ꯂꯥꯁ ꯌꯔ ꯑꯩ ꯗꯨꯂꯥꯂꯦꯟꯗ ꯌꯨꯝꯗ ꯂꯩꯕ ꯍꯥꯞꯄꯒꯤ ꯁꯥꯔꯠ ꯕ꯭ꯂꯣꯛ ꯕ꯭ꯂꯣꯛ ꯇꯧꯕ ꯂꯧꯕꯗꯨ ꯇꯨ ꯍꯟꯗ꯭ꯔꯦꯗꯀꯤ ꯂꯧꯋꯦ
ꯎꯝ ꯅꯍꯥꯟ ꯑꯩ ꯗꯨꯂꯥꯂꯦꯟ ꯊꯣꯛꯄ ꯊꯣꯛꯑꯒ ꯗ꯭ꯔꯦꯁ ꯐꯖꯕ ꯎꯕ ꯄ꯭ꯔꯥꯏꯁ ꯍꯪꯉꯒ ꯁꯚꯦꯟ ꯑꯩꯠ ꯍꯟꯗ꯭ꯔꯦꯠ ꯅꯥꯏꯟ ꯍꯟꯗ꯭ꯔꯦꯠ ꯑꯗꯨꯃꯥꯏꯅ ꯍꯥꯏ ꯇꯥꯏꯕꯒꯤ ꯃꯂꯀꯦ
ꯑꯗꯨꯅꯦ ꯍꯦꯟ ꯃꯜꯂꯦꯕꯥ ꯃꯣꯏꯁꯨ ꯏꯂꯅꯤꯒꯔꯤ ꯍꯥꯏꯁꯤꯔ ꯃꯤ ꯏꯅꯥ ꯈꯨꯟꯕꯁꯨ ꯂꯩ ꯑꯗꯨꯒ ꯐꯤꯔꯣꯜꯁꯨ ꯑꯗꯨꯝ ꯇꯥꯡꯉꯁꯨ ꯃꯣꯏꯅ ꯇꯥꯡꯉꯤ ꯌꯧꯔꯁꯨ ꯂꯩꯕꯤꯕꯒꯤꯀꯣ
ꯍꯣꯏ
ꯑꯣꯅꯤꯕ ꯃꯣꯏꯗꯣ ꯎꯕꯔꯅꯤ
ꯑ ꯍꯥꯏꯔꯒ ꯅꯪ ꯅꯪꯒꯤ ꯃꯥꯔꯛꯁꯤꯠꯇꯣ ꯅꯣꯏ ꯀꯔꯦꯛꯁꯟ ꯇꯧꯕꯗ ꯅꯪ ꯂꯣꯏꯈ꯭ꯔꯕ
ꯂꯣꯏꯗ꯭ꯔꯤꯌꯦ ꯇꯧꯔꯣꯏ
ꯀꯔꯦꯛꯁꯟ ꯇꯧꯕꯅꯣ ꯅꯣꯏ
ꯃꯣꯏꯅ ꯍꯥꯏꯕꯗ ꯑꯦꯗꯃꯤꯠ ꯀꯥꯔꯒ ꯃꯥꯔꯛ ꯁꯦꯠꯇ ꯑꯣꯏꯅ ꯄꯨꯔꯛꯑꯣ ꯍꯥꯏꯌꯦ
ꯑꯗꯣ ꯑꯩꯈꯣꯏꯒꯤꯗꯤ ꯑꯣꯟꯅꯔꯁ ꯍꯥꯞ ꯆꯠꯇꯦꯅꯦ ꯀꯔꯦꯛꯁꯟ ꯇꯧꯕꯗꯣ ꯑꯦꯟ ꯅꯤ ꯄꯤ ꯍꯥꯞꯄꯦ ꯈꯪꯗꯦ ꯑꯩꯁꯨ ꯑꯩꯒꯤ ꯂꯧꯗ꯭ꯔꯤ ꯑꯦꯟꯖꯤꯂꯥꯗꯒꯤ ꯎꯕꯅꯦ
ꯑꯣ ꯑꯈꯣꯏ ꯉꯥꯛꯈꯣ ꯅꯣꯏꯒꯤ ꯅꯣꯏꯗꯤ ꯑꯣꯅꯔꯁ ꯍꯥꯞꯀꯅꯤꯅ
ꯑꯗꯣ ꯑꯗꯨ ꯑꯩ ꯒꯌꯥꯟ ꯇꯥꯗꯨꯅꯦ
ꯑꯩꯈꯣꯏꯒꯤꯗꯤ ꯑꯩꯈꯣꯏ ꯊꯥꯔꯠ ꯏꯌꯥꯔꯗ ꯂꯣꯏꯕꯁꯤꯡꯒꯤꯗꯤ ꯑꯣꯟꯅꯔꯁ ꯍꯥꯞꯄ꯭ꯔꯣꯌꯦ
ꯃꯣꯏꯅ ꯑꯃꯨꯛ ꯒ꯭ꯌꯥꯟ ꯇꯥꯗꯦ ꯑꯁꯦꯡꯕ ꯑꯩꯁꯨꯖꯤꯂꯥꯗ ꯍꯥꯏ ꯍꯥꯏꯕꯅꯦ ꯑꯗꯣ ꯃꯣꯏꯅ ꯑꯃꯨꯛ ꯑꯣꯖꯥꯁꯤꯡꯅꯀꯣ ꯎꯝ ꯐꯣꯔ ꯏꯌꯔꯒꯤꯗꯤ ꯑꯣꯅꯔꯁ ꯑꯣꯏꯔꯣꯏ ꯑꯦꯟ ꯏ ꯄꯤ ꯑꯗꯨꯝ ꯂꯥꯛꯀꯅꯤ ꯍꯥꯏꯌꯦ ꯒ꯭ꯌꯥꯟ ꯇꯥꯗꯦ
ꯃꯦꯟ ꯇꯥꯗ꯭ꯔꯦ ꯊꯃ ꯊꯝ ꯒꯤ ꯃꯦꯟ ꯇꯥꯗ꯭ꯔꯦ ꯊꯝꯃꯒꯦ ꯍꯣꯔꯦꯟ ꯃꯨꯛ ꯇꯧꯔꯛꯑꯣ ꯀꯣ ꯑꯥ ꯑꯥ ꯁꯝꯃꯤꯠ ꯇꯧꯕ ꯀꯥꯎꯅꯤ ꯃꯊꯛꯇ